ꯅꯪꯒꯤꯦꯁꯦꯀꯣ ꯑꯣ ꯇꯃꯗꯅꯥ
ꯌꯥꯝ ꯆꯤꯜꯂꯤ ꯑꯗꯨꯒꯤꯅꯦ
ꯌꯥꯔꯦ ꯊꯕꯛ ꯌꯥꯝ ꯆꯂꯅꯤꯦ ꯀꯔꯤꯒꯤ ꯇꯧꯁꯦ ꯍꯥꯏꯕ꯭ꯔꯥ ꯑꯗꯨꯗꯤ
ꯑ ꯇꯧꯗ꯭ꯔꯁꯨ ꯌꯥꯗꯕ ꯈꯪꯕ꯭ꯔꯥ ꯑꯩ ꯉꯁꯤ ꯑꯝꯇ ꯇꯧꯗ꯭ꯔꯤꯌꯦ ꯅꯪꯅ ꯐꯥꯔꯁꯅꯦ
ꯀꯔꯤ ꯀꯔꯤꯅꯣ ꯅꯣꯏ ꯇꯧꯔꯒ ꯂꯩꯕꯁꯦ ꯀꯔꯤ ꯀꯔꯤ ꯊꯕꯛ ꯇꯧꯍꯟꯕ꯭ꯔꯥ ꯅꯪꯕꯨ
ꯑꯁ ꯉꯁꯤꯗꯣ ꯑꯩꯈꯣꯏꯗꯣ ꯄꯨꯡ ꯉꯔꯥꯡ ꯣꯂꯉꯦ ꯣꯂꯦꯉꯒ ꯄꯨꯡ ꯑ ꯎꯝ ꯊ꯭ꯔꯤ ꯐꯣꯔ ꯑꯗꯨꯗꯥꯋꯥꯏꯗ ꯇꯨꯝꯃꯦ ꯑꯗꯨꯒ ꯑ ꯍꯒꯠꯕꯁ ꯍꯧꯒꯠꯕ ꯅ ꯋꯥꯟ ꯋꯥꯟꯒꯨꯝꯕ ꯇꯨ ꯋꯥꯟ ꯇꯨ ꯇꯨ ꯃꯅꯨꯡꯗ ꯍꯧꯒꯠꯂꯦ ꯑꯗꯨꯒ ꯍꯧꯒꯠꯂꯒ ꯍꯣꯁꯄꯤꯇꯥꯜ ꯗꯥꯏꯔꯦꯛ ꯆꯠꯂꯦ
ꯑ
ꯍꯣꯁꯄꯤꯇꯥꯜ ꯆꯠꯂꯒ ꯐꯥꯏꯐ꯭ꯔꯥ ꯁꯤꯛꯁ ꯐꯥꯏꯚꯒꯨꯝꯕꯗ ꯑꯃꯨꯛ ꯍꯜꯂꯛꯑꯦ ꯑꯗꯨꯒ ꯆꯥꯔꯦ ꯃꯣꯔ ꯑꯌꯨꯛꯀꯤ ꯑꯗꯨ ꯆꯥꯛ ꯆꯥ ꯕ ꯂꯣꯏꯔꯒ ꯉꯥꯏꯍꯥꯛ ꯐꯝꯃꯒ ꯑꯃꯨꯛ ꯔꯦꯁ ꯇꯧꯔꯦꯗꯅ ꯇꯨꯝꯃꯦꯗꯅ ꯑꯗꯨꯒ ꯍꯧꯒ ꯆꯥꯛ ꯊꯣꯡꯕ ꯂꯣꯏꯔ ꯍꯧꯖꯤꯛ ꯆꯥꯛ ꯆꯥ ꯇꯣꯛꯄ ꯂꯣꯏꯔꯒ ꯑꯗꯨꯝ ꯍꯧꯖꯤꯛ ꯐ꯭ꯔꯤ ꯑꯣꯏꯔꯔꯦ
ꯂꯣꯏꯔꯦꯍꯦ ꯅꯣꯏꯒꯤ ꯄꯨꯟꯁꯤꯁꯨ ꯅꯨꯡꯉꯥꯏꯃꯟꯗꯨꯅ
ꯅꯨꯡꯉꯥꯏꯕ ꯅꯠꯇꯦ ꯀꯔꯤꯅꯣ ꯅꯣꯏꯅꯦ ꯅꯨꯡꯉꯥꯏꯕ
ꯀꯩꯅꯣ ꯑꯩ ꯅꯥꯏꯔꯒ ꯅꯨꯡꯉꯥꯏꯇ꯭ꯔꯒ ꯑꯩ ꯂꯩꯕꯁꯤꯦ ꯅꯨꯡꯉꯥꯏꯕ꯭ꯔꯥ ꯅꯨꯡꯉꯥꯏꯕ꯭ꯔꯥ
ꯅꯠꯇꯦ ꯅꯨꯡꯉꯥꯏ ꯑꯩꯈꯣꯏꯅꯤ ꯀꯗꯥꯏꯗ ꯅꯨꯡꯉꯥꯏꯈꯔꯒꯦ ꯑꯩꯈꯣꯏꯅꯤ ꯅꯨꯡꯉꯥꯏꯕ ꯃꯥꯟꯕ ꯋꯥꯅꯤ ꯀꯣ ꯀꯣꯛꯇꯤ ꯌꯥꯝ ꯁꯥꯔꯤꯖꯥꯠꯅꯤ
ꯍ ꯀꯣꯛꯇ ꯈꯛꯇꯛꯇ ꯁꯥꯕ ꯋꯥꯅꯦꯗ ꯁꯤꯃꯒꯗꯤ ꯀꯔꯤꯦ ꯑꯕ
ꯑꯩꯅ ꯎꯝ ꯍꯛꯆꯥꯡ ꯅꯨꯡꯉꯥꯏꯇꯕ ꯁꯔꯨꯛꯄꯨꯗꯤ ꯀꯣꯛ ꯁꯥꯔꯒ ꯑꯗꯨꯅ ꯐꯠꯇꯕꯅꯦ ꯑꯗꯨꯅ ꯁꯣꯛꯄꯅꯦ ꯈꯪꯕ꯭ꯔꯥ
ꯍꯪꯗꯦꯅ ꯑꯩꯁꯨ ꯅꯨꯡꯉꯥꯏꯇ꯭ꯔꯒ ꯊꯤ ꯐꯥꯏꯌꯣ ꯌꯥꯗꯕ ꯐꯤ ꯊꯤ ꯐꯥꯏꯔꯁꯨ ꯐꯥꯏꯃꯜ ꯆꯗꯅ ꯌꯥꯗ ꯐ ꯔꯣꯁ ꯍ ꯉꯔꯃꯦ ꯌꯥ ꯑꯗꯨ ꯇꯜ ꯀ ꯌꯥꯗꯔꯃꯦ
ꯁꯦ ꯆꯠꯂꯣ ꯌꯥꯗ꯭ꯔꯦꯕꯀꯣ
ꯎꯝ ꯎꯝ
ꯑꯗꯨꯗꯤ ꯀꯩꯅꯣ ꯂꯧꯋꯣ ꯐꯥꯔꯃꯥꯁꯤ ꯍꯤꯗꯥꯛ ꯂꯩꯕꯅꯤ ꯃꯤ ꯆꯠꯄꯒꯤ
ꯑ ꯑꯃꯗꯤꯦ ꯅꯝ ꯄꯨꯗ ꯆꯍꯅꯤꯒ ꯦ ꯑꯌꯦꯡꯅ ꯍꯧꯖꯤꯛꯁꯦ ꯑꯗꯨ ꯏꯁꯤꯡꯗꯣ ꯊꯛꯃꯟꯕꯒꯤ ꯑꯩꯗꯣ ꯄꯨꯛꯇꯣ ꯆꯃꯟ ꯑꯩꯗ ꯄꯨꯛꯇꯣ ꯅꯥꯔꯒ ꯑꯃꯨꯛꯀ ꯂꯩꯔꯦ ꯑꯩꯁꯦ ꯍꯧꯖꯤꯛ ꯇꯨꯝꯁꯨ ꯇꯨꯝꯕ ꯌꯥꯗꯦ ꯐꯝꯁꯨ ꯐꯝꯕ ꯌꯥꯗꯦ ꯗꯃꯀ
ꯒꯦꯕ ꯅꯪ ꯏꯁꯤꯡ ꯊꯛꯏꯁꯦ ꯆꯥꯛ ꯆꯥꯕ ꯂꯣꯏꯔꯒ ꯊꯛꯄ ꯌꯥꯝꯅ
ꯍꯣꯏ
ꯑꯗꯨꯗꯤ ꯂꯥꯂ ꯅꯪ ꯉꯥꯎꯕ꯭ꯔꯣ ꯆꯥꯛ ꯆꯥꯄ ꯂꯣꯏꯔ ꯏꯁꯤꯡ ꯌꯥꯝ ꯊꯛꯀ ꯅꯨꯡꯉꯥꯏꯕꯅꯦ ꯎ
ꯑꯗꯨꯒꯤ ꯑꯣꯏꯔꯝꯅꯦ ꯑꯩ ꯁꯤꯒꯦ ꯇꯧꯔꯦ ꯑꯩꯉꯗ ꯍꯌꯦꯡꯗꯒꯤꯗꯤ
ꯀꯃ ꯌꯦ ꯆꯥꯛ ꯆꯥꯗ꯭ꯔꯤꯉꯩꯗ ꯊꯛꯑꯣ ꯑꯗꯨꯒ ꯑꯥꯔꯂꯤ ꯃꯣꯔꯅꯤꯡ ꯑꯗꯨꯒ ꯑꯗꯨꯝ ꯎꯝ ꯏꯚꯅꯤꯡꯒꯨꯝꯕ ꯑꯥꯐꯇꯔꯅꯨꯟꯒꯨꯝꯕ ꯃꯔꯛ ꯃꯔꯛꯇ ꯑꯗꯨꯝ ꯆꯥꯡ ꯅꯥꯏꯅ ꯊꯛꯎ ꯆꯥꯛꯕ ꯂꯣꯏꯕ꯭ꯔ ꯀꯥꯟꯗ ꯌꯥꯝ ꯊꯛꯆꯜꯂꯗꯤ ꯂꯣꯏꯔꯤꯅꯦ ꯅꯪ
ꯑꯗꯨꯗꯤ ꯑꯣꯏꯔꯝꯕꯁꯨ ꯌꯥꯏ ꯑꯩ ꯉꯝꯗ꯭ꯔꯦ ꯍꯧꯖꯤꯛꯁꯦ ꯌꯥꯗ꯭ꯔꯦ ꯍꯥꯥ
ꯁꯠꯇꯨꯒ
ꯌꯥ꯭ꯌꯥ ꯇꯥꯇ꯭ꯔꯦꯗ ꯭ꯟ ꯃꯥ ꯇꯥꯔ ꯇꯥꯎꯔꯤꯅꯦꯦ ꯍꯥꯟꯅ ꯇꯕ ꯉꯅꯦ
ꯁꯤꯗꯤ ꯀꯔꯤꯁ ꯇꯧꯗ꯭ꯔꯦ
ꯑꯣ ꯄꯕ ꯃꯥꯦ ꯍ
ꯎꯝ ꯐꯥꯔꯦꯅꯦ ꯑꯗꯨꯗꯤ ꯑꯩꯅ ꯍꯥꯏꯕꯗꯣ ꯎꯝ ꯌꯨꯕꯤꯗꯣ ꯑꯩꯒꯤ ꯎꯝ ꯀꯩꯅꯣ ꯏꯟꯁꯥꯡ ꯌꯣꯟꯈꯝꯗ ꯅꯧ ꯏꯟꯁꯥꯡ ꯌꯣꯟꯐꯝꯗ ꯌꯨꯕꯤ ꯌꯣꯟꯕ꯭ꯔꯥ
ꯍꯪꯗꯗ
ꯑꯗꯨ ꯌꯣꯟꯗꯗꯤ ꯂꯧꯋꯣꯕ ꯑꯗ ꯌꯥꯝ ꯑꯗꯨ ꯆꯠꯄ ꯅꯨꯡꯉꯥꯏꯕꯅꯦ ꯑꯗꯣ ꯑꯣ
ꯖꯨꯕꯤꯗꯨꯔ ꯖꯨꯕꯤꯗꯨꯔ ꯆꯥꯗꯣꯏꯔꯥ
ꯑ
ꯔꯨꯕ ꯋꯥꯏ ꯇꯣ ꯍꯀꯣꯟꯅ ꯑꯗꯨꯣ
ꯍꯣꯏ ꯍꯣꯏ
ꯑꯁ ꯇꯅꯦ ꯆꯥꯅꯤꯡꯕ ꯆꯥꯅꯤꯡꯗꯦ ꯑꯗꯨꯗꯤ
ꯌꯥꯝ ꯀꯩꯅꯣ ꯄꯦꯠꯍꯟꯕꯅꯦꯕ ꯈꯪꯕ꯭ꯔꯥ
ꯑꯁ ꯑꯥꯏ ꯇ ꯍ ꯇꯜꯦ
ꯎꯝ ꯃꯤꯅ ꯍꯥꯏꯕꯤꯔꯣ ꯑꯃꯨꯛ ꯆꯜꯂꯤꯒꯦ ꯍꯥꯏ
ꯇꯥꯕ ꯇꯥꯜꯂꯦ ꯍꯥꯏꯕꯅꯦ ꯑ
ꯅꯪ ꯆꯥꯕ ꯍꯥꯏꯕꯁꯦ ꯑ ꯖꯁ ꯋꯥꯟ ꯁ꯭ꯂꯥꯏꯁ ꯈꯛꯇꯒꯨꯝꯕ ꯅꯨꯡꯇꯤ ꯆꯥꯎ ꯍꯥꯏꯕꯅꯦ ꯅꯪꯕꯨ ꯑꯗꯣ ꯑꯃꯗꯣ ꯂꯣꯏ ꯆꯥꯎ ꯍꯥꯏꯕ ꯅꯠꯇꯦ
ꯑꯩ ꯑꯗꯨꯝ ꯂꯩꯔꯗꯤ ꯑꯗꯨꯝ ꯆꯥꯕꯅꯤꯅ
ꯍ ꯅꯪꯒꯤ ꯂꯋꯥꯏ ꯇꯥꯕꯁꯦ ꯍꯧꯔꯦ ꯑꯃꯨꯛꯀ
ꯑꯗꯨꯝ ꯆꯥꯕꯗꯣ ꯂꯩꯅ ꯑꯩꯗꯤ ꯍꯌꯥꯟ ꯇꯥꯗ꯭ꯔꯦ ꯅꯣ ꯌꯥꯔꯕ꯭ꯔꯣ ꯑꯗꯨꯗꯤ
ꯃꯥ ꯍꯣꯏ ꯌꯥꯒꯗꯧ ꯃꯥꯜꯂꯦ ꯍꯌꯦꯡ ꯂꯥꯛꯑꯣ ꯍꯥꯏꯒꯦꯔꯥ ꯈꯪꯗꯦ ꯄꯦꯃꯦꯟ ꯈꯛꯇ ꯋꯥꯠꯂꯦ ꯍꯧꯖꯤꯛꯁꯦ
ꯑꯁ ꯑꯗꯨꯗꯤ ꯀꯔꯤꯒꯤ ꯉꯁꯤꯗꯤ ꯆꯠꯄ꯭ꯔꯥ ꯑꯗꯨꯗꯤ
ꯎꯝ ꯆꯠꯄꯁꯦ ꯃꯣꯏꯒꯤ ꯑꯩꯆ ꯑꯣ ꯗꯤꯗꯒꯨꯝꯕ ꯁꯥꯏꯟ ꯂꯧꯕ ꯑꯗꯨꯒ ꯑꯩꯆ ꯑꯥꯔꯕꯨ ꯀꯟꯇꯦꯛ ꯇꯧꯕꯤꯕ ꯁꯨꯃꯥꯏꯅ ꯇꯧꯋꯦ
ꯑꯗꯣ ꯋꯥꯔꯤꯗꯤ ꯁꯥꯟꯅꯕ ꯂꯣꯏꯔꯦ ꯑꯗꯨꯝ ꯄꯦꯃꯦꯟ ꯇꯧꯔꯒ ꯍꯥ ꯑꯣ ꯑꯗꯨꯗꯤ ꯄꯦꯃꯦꯟ ꯈꯛꯇꯅꯤꯅ ꯇꯦꯟꯅꯤꯡꯗ ꯇꯋꯦꯟꯅꯤꯡꯗꯗꯤ ꯀꯔꯝ ꯀꯥꯟꯗ
ꯍꯧꯖꯤꯛ ꯑꯩꯆ ꯑꯥꯔ ꯅꯨꯄꯤꯗꯨ ꯅꯃ ꯐꯣꯔꯝ ꯃꯦꯟꯅꯤꯡꯉꯥꯏ ꯊꯥꯔꯛꯑꯦꯕ
ꯍꯣꯏ
ꯊꯥꯔꯇꯤꯟꯗꯒꯤ ꯍꯧꯒꯅꯤ ꯍꯥꯏꯅ ꯏꯕꯤꯈ꯭ꯔꯦ ꯐꯣꯔꯝ ꯃꯦꯟꯕꯗ
ꯍ ꯑꯗꯨ ꯂꯣꯏꯔꯕ꯭ꯔꯥ
ꯎꯝ ꯂꯣꯏꯔꯦ ꯀꯩꯗꯧꯉꯥꯏ ꯑꯃꯨꯛ ꯍꯧꯥꯎꯔꯛꯀꯦꯔꯥ ꯈꯪꯗꯦ ꯂꯩꯕꯁꯤꯗ ꯍꯌꯦꯡꯕ ꯍꯧꯥꯎꯔꯁꯦ ꯔꯥꯅ ꯈꯪꯕ ꯍꯌꯦꯡ ꯊꯤꯕ
ꯑꯣ ꯑꯣ ꯑꯣ ꯑꯣ ꯋꯥꯒꯗꯧꯕ ꯌꯥꯝꯅ ꯋꯥꯠꯂꯤ ꯀꯣꯔꯣꯅꯤ ꯀꯣ ꯋꯥꯕꯗꯣꯕꯗꯣ ꯇꯗꯦꯗ
ꯍꯣꯏ
ꯑꯁꯤ ꯂꯣꯏꯔꯒ ꯑꯗꯨꯝ ꯔꯤꯄꯤꯠ ꯑꯣꯏꯅ ꯇꯧꯈ꯭ꯔꯣꯀꯣ ꯈꯪꯕ꯭ꯔꯥ
ꯍꯣꯏ
ꯑꯩꯒꯤ ꯅꯝꯕꯔꯗꯣ ꯀꯣꯄꯤ ꯇꯧꯅ ꯀꯣꯄꯤ ꯇꯧꯔꯒ ꯍꯥꯞꯆꯤꯜꯂꯣ ꯅꯪꯅ ꯀꯔꯤ ꯂꯧꯕꯒꯦꯔ
ꯑꯁ ꯑꯩ ꯅꯪꯒꯤ ꯍꯥꯏꯕ ꯑꯩ ꯈꯪꯗ꯭ꯔꯔꯤ ꯃꯌꯥꯝ ꯂꯩꯕ ꯑꯗꯨꯒꯤ ꯑꯩ ꯍꯤꯁꯇ꯭ꯔꯤꯗꯨꯣ ꯌꯦꯡꯗ꯭ꯔꯤꯦꯕ
ꯑꯁ ꯑꯗꯣ ꯍꯪ ꯑꯩꯒꯤ ꯅꯝꯕꯔꯗ ꯍꯦꯛ ꯆꯪꯉꯒ ꯀꯣꯄꯤ ꯇꯧꯐꯝ ꯂꯩꯕꯅꯤ ꯑꯩꯒꯤ ꯅꯝꯕꯔꯗꯅꯦ ꯑꯗꯨꯗ ꯅꯝꯃꯣ ꯑꯗꯨꯒ ꯀꯣꯄꯤ ꯇꯧꯕ ꯌꯥꯔꯅꯤ
ꯍꯣꯏ ꯍꯣꯏ ꯐꯔꯦꯅꯦ ꯐꯔꯦꯅꯦ
ꯍꯦꯛ ꯅꯝꯁꯤꯜꯂꯒ ꯑꯗꯨꯗ ꯀꯣꯄꯤ ꯄꯦꯁ ꯇꯧꯔꯒ ꯑꯗꯨꯝ ꯍꯦꯛ ꯇꯧꯁꯤꯜꯂꯒ ꯂꯣꯏꯔꯦꯅ
ꯑꯣꯅꯦ ꯑꯣꯅꯦ ꯑꯩ ꯈꯪꯗꯕꯒꯤꯅꯦ
ꯑꯁ ꯅꯨꯄꯤꯁꯦ ꯑꯩꯁ ꯇꯥꯛꯄꯤꯗꯨꯅꯁꯨ ꯍꯪꯉꯝꯒꯅꯤꯅ ꯈꯟꯕꯅꯦ ꯍꯧ ꯏꯐꯥꯎ ꯍꯗ ꯃꯥꯒꯤ ꯑꯣꯏꯔꯝꯅꯤꯅꯦ
ꯑꯁ ꯑꯁ ꯅꯪ ꯉꯥꯡꯕꯒꯤ ꯅꯪꯒꯤ ꯅꯪ ꯆꯥꯟꯁ ꯂꯧꯕꯗꯨꯀꯣ
ꯑ ꯅ ꯀ꯭ꯔꯔꯤꯃꯌꯥꯌꯥꯝꯃ ꯀꯌꯥꯝꯃ ꯂꯣꯏꯔꯕ꯭ꯔꯣ
ꯑꯩꯁꯦ ꯇꯔꯥꯃꯉꯥ ꯈꯛꯇ ꯑꯣꯏꯔꯤꯌꯦ
ꯌꯥꯑꯦꯗ ꯇ꯭ꯋꯦꯟꯇꯤ ꯑꯣꯏꯅꯕ ꯇꯧꯔꯣ ꯑꯗꯨꯒ ꯍꯌꯦꯡꯗꯣ
ꯑꯗꯨꯗꯤꯀꯣ ꯑꯗꯨꯒ ꯀꯣ ꯑꯩꯒꯤ ꯁꯦꯠ ꯑ ꯇꯔꯥꯃꯉꯥꯒꯤ ꯃꯅꯨꯡꯗꯀꯣ ꯐꯖꯅ ꯐꯖꯅ ꯃꯇꯝ ꯆꯞ ꯆꯥꯅ ꯇꯥꯕꯁꯦ ꯃꯔꯤ ꯈꯛꯇ ꯑꯣꯏꯔꯝꯒꯅꯤ ꯃꯔꯤ ꯃꯉꯥ
ꯄꯥꯏꯅ ꯏꯠꯇꯦ ꯑꯗꯨ
ꯑꯩꯗꯤꯅꯣ ꯀꯣ ꯑꯗꯨꯝ ꯇꯠꯄ ꯌꯥꯎꯋꯦ ꯕꯥ ꯑꯩ ꯁꯥꯎꯅꯤꯡꯉꯒ ꯂꯩꯕꯅꯦ ꯑꯗꯨꯒꯤ
ꯑ ꯑ ꯑ ꯑꯃꯨꯛꯀ ꯊꯤꯗ ꯍꯥꯏꯅꯤꯡꯕ ꯍꯧꯔꯦ ꯑꯗꯣ ꯍꯦꯛ ꯆꯥꯅꯔꯛꯄ ꯃꯇꯝꯗ ꯐꯥꯏꯅꯤꯡꯉꯔꯣꯏ ꯑꯃꯨꯛꯀ
ꯑꯗꯣ ꯑꯩ ꯍꯥꯏꯒꯦꯕ ꯅꯪꯒꯤ ꯄꯣꯁꯇꯔꯗꯨꯁꯨ ꯀꯣ ꯑꯃꯨꯡꯒ ꯃꯥꯏ ꯐꯝꯒꯅꯨꯃꯣ ꯐꯕꯁꯤꯗ ꯑꯩꯅ ꯍꯣꯁꯇꯦꯜꯗ ꯐꯝꯕꯗꯣ
ꯀꯥꯎ ꯑꯣꯈꯔꯦꯗ
ꯑꯗꯨꯒꯤ ꯏꯁꯇꯥꯜꯗ ꯐꯝꯃꯨ
ꯐꯔꯤꯁ ꯇꯥꯎꯅꯣ
ꯎꯝ ꯀꯩꯅꯣ ꯃꯥꯒꯤꯁꯦ ꯍꯧꯔꯛꯄꯗ ꯍꯧꯔꯛꯄꯗ ꯆꯪꯒꯅꯣꯕ ꯍꯧꯖꯤꯛꯁꯦ ꯍꯧꯖꯤꯛꯁꯤ ꯎꯝ ꯁꯣꯏꯗꯅ ꯂꯥꯛꯑꯅꯤꯀꯣ ꯍꯥꯏꯕ ꯃꯇꯝꯗ ꯆꯦꯟꯁꯤꯜꯂꯣꯕ
ꯑꯗꯨ꯭ꯔꯦꯗ
ꯍꯥꯏꯕꯗꯤ ꯈꯔ ꯈꯔ ꯍꯧꯔꯛꯄꯗꯨꯗꯤ ꯆꯪꯒꯅꯨ ꯁꯑꯣ ꯑꯣꯏꯔꯔꯣꯏ ꯍꯧꯖꯤꯛꯇꯤ ꯏꯁꯇꯣꯔ ꯑꯣꯏꯔꯦꯀꯣ ꯍꯥꯏꯔꯀꯥꯟꯗ ꯆꯪꯉꯨ
ꯑꯥ
ꯐꯃꯨꯡꯗ ꯍꯤꯞꯄꯒ ꯐꯝꯃꯒꯗꯤ ꯌꯥꯔꯔꯣꯏ ꯅꯪ ꯑꯗꯨꯗꯤ ꯁꯨꯡꯑꯣꯏ ꯑꯣꯏꯔꯔꯣꯏ
ꯠꯇ ꯍ ꯏ ꯄ ꯁ ꯉꯝꯗꯦ
ꯎꯝ ꯃꯁꯤꯁꯦ
ꯑꯥ
ꯑꯗꯀꯣ
ꯍꯥꯥ ꯍꯂꯥꯛꯄꯗ
ꯈꯨꯗꯥ
ꯍꯜꯂꯛꯄꯗ
ꯆꯠꯄꯗ ꯆꯠꯄꯗ ꯏꯟꯆꯥꯔꯖꯇꯨꯅꯀꯣ
ꯎꯝ
ꯀꯩꯅꯣ ꯑꯩꯈꯣꯏꯅ ꯈꯪꯗꯕ ꯂꯣꯟꯗꯣ
ꯍꯣꯏ
ꯑꯗꯣ ꯈꯪꯕ꯭ꯔꯥ ꯍꯥꯏꯕ ꯑ ꯎ ꯈꯖꯤꯛ ꯈꯛꯇꯅꯤ ꯈꯔ ꯈꯔ ꯈꯛꯇꯅꯤ ꯈꯪꯕ ꯍꯥꯏꯔꯦꯕ ꯑꯗꯨꯗ ꯑꯗꯨꯅ ꯑꯩꯈꯣꯏꯅ ꯂꯩꯕ ꯂꯝꯒꯤ ꯂꯣꯟꯗꯣ
ꯎꯝ
ꯈꯪꯕ꯭ꯔꯥ ꯑꯃꯨꯛ ꯍꯪꯉꯤꯦ
ꯍꯣꯏ
ꯁꯨ ꯈꯪꯗꯦ ꯍꯥꯏꯔꯒꯦ ꯑꯍ ꯅꯣꯏꯗꯤ ꯀꯔꯤꯔꯣ ꯆꯍꯤ ꯑꯍꯨꯝ ꯂꯩꯔꯒ ꯈꯪꯗꯦ ꯑꯗꯨꯗꯤ ꯁꯤꯗ ꯀꯃꯥꯏꯅ ꯇꯧꯔꯅꯤ ꯍꯥꯏꯌꯦꯦ ꯑꯗꯨꯒꯣꯏ ꯅꯣꯛꯈ꯭ꯔꯦ ꯋꯥ ꯅꯣꯛꯈ꯭ꯔꯦ ꯅꯣꯛꯈ꯭ꯔꯦ ꯅꯣꯛꯑꯒ ꯑꯗꯨ ꯑꯗꯨꯝ ꯇꯧꯔꯒ ꯌꯥꯝ ꯎ ꯂꯛꯅꯕꯤꯕꯗꯣ ꯑꯗ ꯅꯨꯄꯥꯗꯣ ꯏꯟꯆꯥꯔꯖ ꯅꯨꯄꯥꯗꯣ ꯐꯗꯤ ꯐꯕ ꯃꯥꯜꯂꯦ ꯌꯥꯝ ꯁꯤꯔꯤꯁ ꯗꯤ ꯍꯥꯏꯕ ꯅꯠꯇꯦꯕ ꯑꯗꯨ ꯑꯣꯏꯔꯁꯨ ꯈꯪꯗꯦ ꯍꯥꯏꯕꯗꯤ ꯉꯛꯄꯗꯣ
ꯍꯣꯏ ꯍꯣꯏ
ꯑꯗꯨꯒ ꯎꯝ ꯌꯥꯝ ꯂꯛꯅꯔꯤꯕꯅꯦ ꯑꯩꯈꯣꯏꯅꯤꯕꯨ
ꯐꯪꯉꯦꯅ ꯍꯥꯏꯖꯤꯜꯂꯛꯑꯣ ꯍꯥꯏꯔꯕꯣ ꯍꯥꯏꯕꯗꯤ ꯒ꯭ꯌꯥꯟ ꯇꯥꯕ ꯅꯠꯇ꯭ꯔꯣ
ꯍ ꯍ ꯑꯗꯨ ꯑꯣꯏꯔꯁꯨ ꯎꯝ ꯂꯩꯗꯅ
ꯃꯣꯏ ꯍꯥꯏꯕ ꯀꯥꯟꯗꯗꯤ ꯒ꯭ꯌꯥꯟ ꯒ꯭ꯌꯥꯟ ꯇꯥꯔꯅꯤꯅ
ꯏꯁꯇꯨꯗꯦꯟ ꯑꯣꯏꯅꯗꯤ ꯍꯣꯏ ꯈꯪꯉꯦꯗꯤ ꯍꯥꯏꯕ ꯉꯝꯗ꯭ꯔꯤꯅ
ꯑ ꯍ ꯐꯔꯦ
ꯑ
ꯄꯦꯁꯦꯒꯤꯗꯤ ꯈꯪꯔꯦ ꯂꯣꯏꯔꯦꯅꯗꯤ ꯍꯣꯏ ꯌꯥꯔꯦ ꯍꯥꯏꯅꯤꯅ
ꯎꯝ ꯑꯁꯤꯗꯤ ꯑꯗꯨꯅ ꯑꯩꯈꯣꯏꯅꯤ ꯍꯥꯏꯅꯔꯤꯅꯦ ꯅꯣꯏ ꯄꯩꯁꯥ ꯊꯤꯗꯕ ꯃꯐꯝꯗ ꯆꯪ ꯍꯝꯕꯗꯣ
ꯑꯥ
ꯑꯗꯨꯗꯗꯤ ꯈꯔ ꯆꯪꯕ ꯂꯨꯕꯅꯤ ꯍꯥꯏꯅ ꯀꯔꯤꯁꯨ ꯈꯪꯗꯦ ꯍꯥꯏꯔꯗꯤꯀꯣ
ꯀ꯭ꯔꯤ ꯍꯥꯏꯌꯦꯕ
ꯄꯩꯁꯥ ꯊꯤꯗꯕ ꯃꯐꯝꯗꯣ
ꯍꯣꯏ
ꯑꯗꯨꯒꯨꯝꯕꯗꯤ ꯈꯪꯗ꯭ꯔꯗꯤ ꯆꯪꯕꯗꯤ ꯈꯔ ꯋꯥꯒꯗꯧꯕ ꯃꯥꯂꯦ ꯍꯥꯏꯕ
ꯑ ꯑ ꯃꯥꯅꯔ
ꯑꯥ ꯅꯠꯇꯦ ꯑꯗꯨꯝ ꯈꯟꯕ ꯑꯩꯈꯣꯏꯅ ꯍꯧꯖꯤꯛꯇꯤ ꯑꯩꯈꯣꯏꯅ ꯄꯩꯁꯥ ꯊꯤꯔꯤꯅꯤꯅ ꯑꯗꯨꯒꯤ ꯑꯗꯨꯝ ꯀꯩꯅꯣ ꯇꯧꯗꯕꯤꯗ ꯆꯪꯕ ꯌꯥꯔꯅꯦꯕ
ꯑꯣ ꯍ
ꯑ
ꯑꯇꯩꯁꯤꯡꯗꯤ ꯀꯔꯤ ꯀꯔꯤ ꯇꯧꯒꯦ ꯅꯣꯏ
ꯄꯅꯤꯔꯒ ꯂꯩꯌꯦꯗ ꯃꯣꯏꯁꯨ
ꯎꯝ ꯑꯃ ꯅꯨꯄꯤꯗꯨꯁꯨ ꯍꯧꯔꯦ ꯅꯪꯅ ꯒ꯭ꯔꯨꯞꯇ ꯊꯥꯔꯛꯄꯗꯣ ꯑꯩ ꯑꯩ ꯎꯔꯦ ꯃꯥꯅ ꯇꯧꯒꯗꯧꯕ ꯃꯑꯣꯡꯗꯣ ꯑꯩ ꯂꯣꯏ ꯎꯔꯨꯔꯦ
ꯃꯉꯣꯟꯗꯁꯨ ꯅꯪꯁꯨ ꯇꯧꯔꯣ
ꯍꯣꯏ ꯇꯧꯋꯦ ꯑꯩ ꯌꯥꯝ ꯂꯛꯅꯕꯤꯗꯣꯏꯅꯦ ꯃꯥꯕꯨ
ꯎꯝ ꯃꯥ ꯌꯥꯝꯅ ꯅꯨꯡꯉꯥꯏꯗꯣꯏꯅꯦ ꯍ ꯌꯥꯝ ꯃꯣꯏ ꯑꯅꯤ ꯁꯥꯟꯅꯔꯒ ꯃꯣꯏ ꯑꯅꯤ ꯈꯛꯇ ꯃꯣꯏ ꯑꯅꯤꯒꯤ ꯃꯔꯛꯇ ꯑꯣꯏꯔꯁꯨ ꯂꯥꯛ ꯅꯥꯔꯒ ꯀꯣ ꯈꯪꯕ꯭ꯔꯥ ꯅꯪꯒꯤ ꯅꯅꯥꯎꯅꯨꯄꯤꯗꯣ
ꯑꯣꯦ
ꯏꯅꯥꯎꯅꯨꯄꯤꯗꯣ ꯃꯣꯏꯅꯤꯗꯣ ꯀꯥꯎꯕꯗꯣ ꯃꯤꯡꯁꯨ ꯀꯥꯎꯕ ꯌꯥꯗꯦ ꯍꯥꯏꯅ ꯑꯗꯀꯦ ꯃꯥꯒꯤ ꯃꯤꯡꯗꯣ ꯑꯆꯥꯎꯕꯤ ꯊꯣꯜꯂꯒ ꯀꯧꯔꯒ ꯇꯧꯔꯝꯃꯤꯅꯦ ꯈꯪꯕ꯭ꯔꯥꯅꯕ
ꯅꯁꯨ ꯌꯥꯎꯔꯕꯣ
ꯌꯥꯎꯗꯦ ꯑꯗꯨ ꯑꯣꯏꯔꯁꯨ ꯃꯣꯏ ꯑꯅꯤꯒꯤ ꯋꯥꯔꯤ ꯂꯩꯇꯕꯒꯤꯗ꯭ꯔꯣ ꯂꯩꯇꯕꯒꯤꯗꯣ
ꯂꯨꯏꯅꯤꯗ
ꯑꯣ ꯑꯣ ꯃꯣꯏꯗꯤ ꯐꯣꯟ ꯐꯖꯕ ꯄꯥꯏꯕꯅꯤꯅ ꯄꯥꯏꯕ ꯌꯥꯗ꯭ꯔꯦꯅꯦ
ꯎꯝ ꯑꯆꯥꯎꯕꯤ ꯊꯣꯟꯕꯤꯔꯒ ꯊꯣꯟꯕꯤꯔꯒ ꯇꯧꯕꯅꯦꯍꯦ ꯃꯣꯏꯒꯤꯗꯤ
ꯑꯥ
ꯆꯥꯛ ꯌꯥꯝ ꯆꯥꯕ꯭ꯔꯣ
ꯆꯥꯛꯇ꯭ꯔꯥ ꯙ ꯁ ꯌꯦꯗ ꯏ ꯑꯝ ꯆꯥꯆꯌꯥꯃ